ꯅꯪ ꯉꯥꯡꯉꯩꯗꯨꯅ ꯍꯦꯛꯇ ꯑꯩ ꯀꯩꯅꯣ ꯃꯥꯅꯤ ꯌꯥꯝ ꯈ
ꯀꯩꯗꯧꯔꯤꯗꯣ
ꯑꯩ ꯂꯔꯤꯦ ꯏꯅꯤ
ꯎ ꯑꯩꯁꯨ ꯏꯔꯤꯅꯦ ꯀꯌꯥꯝ ꯀꯨꯏꯔꯒꯦ ꯍꯧꯒꯠꯄ
ꯀꯨꯏꯔꯦꯗ ꯉꯁꯤꯗꯤ ꯑꯩꯈꯣꯏ ꯋꯥꯗꯦ ꯅ ꯉꯟꯇꯥꯅ ꯍꯧꯗꯣꯔꯛꯄꯒꯤ
ꯀꯔꯤꯒꯤꯅꯣ ꯃꯥꯗ ꯉꯄ ꯉꯠꯄ ꯍꯧꯗꯣꯛꯏꯗꯕꯣ ꯀꯩꯗꯒꯦ ꯍꯧꯖꯤꯛꯀꯥꯟꯁꯤꯦꯣ
ꯑꯦꯛꯖꯥꯝ ꯑꯦꯛꯖꯥꯝ ꯂꯩꯌꯦ ꯑꯦꯛꯖꯥꯝ ꯀꯨꯏꯗ꯭ꯔꯤꯌꯦ ꯇꯥꯅ ꯇꯥꯅ ꯍꯧꯗꯣꯔꯛꯑꯦ ꯃꯥꯅ
ꯑꯣ ꯑꯗꯨꯗꯤ ꯑꯦꯛꯖꯥꯝ ꯀꯌꯥꯝ ꯄꯥꯔꯒꯦ ꯅꯪꯗꯤ
ꯑꯩꯗꯤ ꯂꯥꯏꯔꯤꯛ ꯄꯥꯕ ꯑꯝꯇ ꯍꯧꯗ꯭ꯔꯤꯗ ꯑꯦꯛꯖꯥꯝꯒꯤꯗꯤ
ꯏꯕꯗꯤ ꯀꯌꯥꯝ ꯂꯣꯏꯔꯒꯦ
ꯏꯕꯗꯤ ꯑꯗꯨꯝ ꯈꯔ ꯂꯣꯏꯔꯦ ꯅꯪꯗꯤ
ꯑꯩꯁꯨ ꯂꯣꯏꯔꯦ ꯑꯩꯁꯨ ꯑꯗꯨꯝ ꯂꯣꯏꯔꯦ ꯀꯩ ꯉ ꯊꯨꯋꯦꯟꯅ ꯏ ꯇꯌꯥꯔ
ꯑꯥ ꯍꯋꯥꯏ ꯊꯣꯡꯉꯦ
ꯉꯔꯥꯡ ꯅꯪꯉꯣꯟꯗ ꯐꯣꯟ ꯀꯌꯥ ꯇꯧꯔꯛ ꯄꯨꯡ ꯀꯌꯥꯋꯥꯏꯗ ꯇꯧꯔꯛꯝꯃꯤꯅꯣ
ꯑꯃꯒ ꯇꯨꯋꯦꯜꯐ ꯑꯃꯒ ꯑꯃꯒ ꯇꯔꯨꯛ ꯑꯃꯒ ꯇꯨꯋꯦꯜꯐ ꯑꯃꯒ ꯇꯨꯋꯦꯜꯐ ꯑꯗꯒꯤ ꯑꯃꯒ ꯀꯨꯟ ꯇꯔꯨꯛ ꯈꯪꯗꯤ ꯉꯥꯎꯔꯤꯑ ꯀꯩꯅꯣ
ꯀꯌꯥ ꯑꯍꯨꯝꯂꯒ ꯑꯗꯨꯗꯤ
ꯃꯉꯥꯔꯠꯅꯌꯦ
ꯎ ꯃꯥꯔꯗꯦꯕꯤ
ꯃꯥ ꯅꯦ ꯇꯔꯨ ꯀꯕꯃꯦ ꯇꯔꯨꯛ
ꯑꯗ ꯅꯪꯅ ꯍꯥꯏꯔꯤ ꯄꯨꯡꯗꯨꯒ ꯍꯥꯏꯔꯨꯔꯗꯤ ꯑꯩꯉꯣꯟꯗ ꯑꯃꯨꯛ ꯅꯪꯉꯣꯟꯗ ꯑꯃꯨꯛ ꯑꯩꯉꯣꯟꯗꯕꯨꯛ ꯅꯪꯉꯣꯟꯗꯕꯨꯛ ꯇꯧꯔꯤꯁꯦ ꯑꯩꯁꯨ ꯌꯦꯡꯉꯝꯕꯅꯦ ꯉꯁꯥꯏ ꯑꯩꯉꯣꯟꯗ
ꯑꯗꯣ ꯗꯥꯎꯗꯅ ꯌꯥꯗ꯭ꯔꯔꯤ ꯐꯣꯟ ꯄꯥꯔꯛꯒ ꯇꯨꯝꯃꯕꯅꯤꯅ ꯋꯦꯇꯤꯡꯁꯦ ꯑꯗꯨꯝ ꯇꯤꯡ ꯆꯥꯕ ꯈꯨꯗꯤꯡꯒꯤꯅꯦꯕ ꯃꯥꯅ ꯑꯩꯉꯣꯟꯗ ꯃꯥ ꯇꯔ ꯇꯧꯔꯛꯄ
ꯀꯩꯅꯣ ꯑꯁꯦꯡꯕꯒꯤ ꯄꯨꯡ ꯑꯃ ꯋꯥꯏꯗꯔꯕ ꯀꯣꯏꯆꯤꯡꯆꯥꯥ ꯍꯥꯏꯔꯤꯁꯤꯅ
ꯃꯥꯅꯦꯃꯤ ꯑꯩ ꯍꯧꯖꯤꯛ ꯑꯃꯨꯛ ꯎꯔꯤꯗꯨꯗꯤ ꯄꯨꯡ ꯑꯃꯗꯒꯤꯅꯦꯕ ꯇꯧꯔꯏꯣ ꯑꯃ ꯑꯃ ꯃꯈꯥꯏꯐꯧꯛꯁꯤꯗ ꯐꯣꯟ ꯇꯧꯔꯛꯂꯒ ꯇꯧꯔꯛꯄ
ꯅꯪ ꯍꯣ ꯄꯥꯏꯅꯕꯕꯨꯗꯤ ꯀꯨꯍꯧꯔ ꯌꯥꯅꯤꯀꯣ ꯑꯃꯣꯏꯗ꯭ꯔꯣ
ꯀꯛꯇꯦ ꯗꯨꯀꯥꯟꯗꯗꯤ ꯃꯥ ꯋꯦꯇꯤꯡ ꯆꯥꯕꯅꯦ ꯑꯩ ꯈꯪꯉꯦꯕ ꯃꯥꯕꯤ ꯐꯣꯟ ꯑꯍꯝꯕ ꯂꯥꯛꯑꯝꯕꯗꯨ ꯑꯗꯨꯗꯤ ꯈꯪꯉꯦꯕ ꯑꯗꯨꯒ ꯑꯇꯩꯗꯤ ꯈꯪꯗꯦꯕ ꯑꯗꯨꯒ ꯐꯣꯟꯗꯣ ꯀꯛꯇ꯭ꯔꯤꯕꯗꯨꯗꯗꯤ
ꯐꫭꯟ ꯑꯍꯥꯟꯕ ꯃꯥ ꯇꯧꯔꯝꯕꯗꫭ ꯈꯪꯑ ꯍꯥꯏꯔꯕ
ꯍꯣꯏ ꯑꯗꯨ ꯋꯦꯇꯤꯡ ꯆꯥꯕꯒꯤ ꯑꯃ ꯈꯪꯉꯒ ꯑꯃ ꯎ ꯃꯪꯉꯣꯏꯍꯥꯎꯋꯏ ꯑꯃ ꯃꯤꯠ ꯄꯥꯡꯊꯣꯛꯑꯒ ꯌꯦꯡꯕꯤꯗꯣ
ꯑ
ꯈꯪꯕ ꯑꯗꯨꯒ ꯄꯥꯏꯗꯤ ꯄꯥꯏꯗꯕ ꯑꯗꯨ ꯑꯗꯨꯗ ꯇꯧꯔꯛꯑꯦ ꯑꯗꯨꯒ ꯑꯗꯨꯝ ꯑꯃꯨꯔꯛ ꯇꯧꯔꯛꯄꯕꯨꯗꯤ ꯈꯪꯉꯍꯧ ꯑꯦ ꯑꯗꯨꯣ ꯑꯇꯩ ꯇꯧꯔꯛꯄ ꯗꯤ ꯐꯣꯟ ꯄꯥꯏꯕ꯭ꯔꯥ ꯄꯥꯏꯕ꯭ꯔꯥ ꯑꯩ ꯈꯪꯗ꯭ꯔꯦ
ꯑꯣ ꯈꯪꯖꯔꯥꯕꯅꯤ ꯑꯦ ꯅꯨꯄꯥ ꯅꯨꯄꯥ ꯀꯣꯏꯔꯝ ꯃꯥꯜꯂꯦ ꯁꯤꯡ ꯑꯉꯥꯡꯗꯨꯁꯦ ꯀꯥꯏꯅ ꯈꯜꯂꯝꯃꯅꯤ ꯃꯥꯁꯨ
ꯈꯜꯂꯝꯗꯦ ꯑꯩꯁꯦ ꯉꯁꯥꯏ ꯍꯪꯁꯤꯔꯗꯤ ꯈꯜꯂꯝꯕꯅꯦ ꯑꯗ ꯋꯦꯇꯤꯡ ꯆꯥꯔꯖ ꯆꯥꯅ ꯄꯥꯏꯗ꯭ꯔꯒ ꯍꯪꯕꯗꯣ ꯌꯥꯝ ꯐꯖꯔꯣꯏꯅ ꯍꯪꯖꯗ꯭ꯔꯥ
ꯍ ꯑꯉꯣꯗ ꯀꯩꯗꯧꯗꯨꯅꫭ
ꯈꯠꯅꯩꯔꯣ ꯑꯃꯨꯛ ꯄꯥꯎ ꯐꯥꯎꯅꯕ꯭ꯔꯣꯅ ꯍꯪꯉꯛꯏꯗꯣ
ꯐꯥꯎꯖꯗꯦ ꯐꯥꯎꯖꯗꯦ ꯑꯩ ꯉꯔꯥꯡ ꯍꯣꯏ ꯃꯦꯁꯦꯖ ꯄꯣꯏ ꯁꯥꯟꯅꯔꯝꯕꯗ ꯑꯩꯅ ꯌꯣꯛꯄꯤꯈ꯭ꯔꯕꯅꯦ ꯑꯗꯨ ꯀꯅꯤ
ꯑꯣ ꯑꯗꯨ ꯃꯥꯗꯤ ꯑꯍꯤꯡꯗꯤ ꯇꯃꯤꯔ ꯑꯃꯔꯣꯍꯤꯍꯦ
ꯑꯁ ꯈꯪꯗ ꯉꯔꯥꯡ ꯀꯩꯅꯣ ꯂꯩꯕꯅꯦ ꯀꯟꯁꯔꯠ ꯂꯩꯕꯅꯦ ꯑꯗꯨ ꯆꯠꯂꯝ ꯑꯃꯨ ꯆꯠꯂꯨꯔ ꯂꯩꯗꯤ ꯋꯥꯈꯜꯁꯦꯐꯕ ꯑꯃꯅ ꯈꯟꯕ ꯌꯥꯗꯕ꯭ꯔꯅ ꯍꯧꯖꯤꯛꯇꯤ ꯑꯗꯨ ꯉ ꯁꯤ ꯑꯣꯏꯈ꯭ꯔꯦ ꯅꯪꯗꯤ ꯀꯅꯥ ꯀꯅꯥꯒ ꯂꯩꯔꯤꯒꯦ
ꯑꯩꯗꯤ ꯁ꯭ꯀꯨꯜ ꯃꯤ ꯃꯌꯥꯝꯒ ꯂꯩꯌꯦ ꯁꯀꯨꯜꯒ ꯃꯤꯌꯥꯝ ꯄꯨꯝꯅꯃꯛꯀ
ꯑꯣ ꯃꯌꯥꯝꯗꯤ ꯀꯩ ꯀꯩ ꯇꯧꯅꯔꯤꯒꯦ ꯌꯥꯝꯅ ꯂꯥꯡꯗꯥꯏ ꯅꯣꯏꯒꯤ ꯑꯉꯥꯡꯁꯤꯡꯗꯣ
ꯌꯥꯏ ꯑꯩꯅ ꯉꯁꯤꯗꯤ ꯂꯥꯡꯒꯅꯣꯅ ꯋꯥꯔꯡ ꯊꯥꯈ꯭ꯔꯕꯗꯤ
ꯑꯣ ꯍꯥꯏꯕ ꯌꯥꯝ ꯏꯟꯕ ꯑꯉꯥꯡ ꯉꯇꯅꯤꯅꯦ ꯑꯗꯨꯗꯤ
ꯀꯅꯥ ꯑꯃꯥꯇ ꯂꯉꯥꯛ ꯑꯔꯣꯏ
ꯑꯣ ꯌꯥꯝꯅ ꯐꯩꯌꯦ ꯑꯗꯨꯗꯤ
ꯑꯗꯣ ꯑꯩꯈꯣꯏ ꯉꯥꯛꯇꯪ ꯂꯩꯔꯒ ꯑꯩꯈꯣꯏ ꯆꯥꯛ ꯆꯥꯅꯕ ꯇꯧꯁꯤꯀꯣ
ꯍꯣꯏ ꯍꯣꯏ ꯍꯣꯏ ꯑꯩꯁꯨ ꯆꯥꯛ ꯂꯥꯝꯃꯕꯅꯦ
ꯅꯣꯡꯉꯥꯜꯂꯛꯄ ꯌꯥꯗꯦꯕ ꯍꯦꯛꯇ
ꯑꯁ ꯌꯥꯗꯦ ꯀꯥꯏꯗꯒꯤ ꯑꯩꯈꯣꯏꯒꯤ ꯆꯥꯛꯈꯥꯎ ꯄꯥꯗꯕ ꯆꯥꯛꯈꯥꯎꯁꯤꯅ ꯍꯥꯞꯃꯦꯡꯉꯣꯏ ꯀꯩ ꯑꯣꯏꯣꯏ ꯇꯧꯁꯤꯜꯂꯛꯑꯕꯅꯤꯅ ꯑꯩꯈꯣꯏ ꯆꯥꯛꯁꯦ ꯑꯗꯨꯝ ꯆꯥꯅꯤꯡꯉꯒ ꯂꯩꯕ ꯁꯨꯃꯥꯏꯅ ꯐꯥꯎꯋꯦ
ꯑꯗꯣ ꯅꯪꯒꯤ ꯅꯥꯀꯟꯗꯩꯔꯣ ꯋꯥꯔꯤꯒꯨꯝꯕ ꯑꯃ ꯊꯥꯔꯛꯏꯁꯦ
ꯑꯗꯨ ꯈꯪꯗꯦ ꯈꯤꯇꯪꯗꯤ ꯂꯥꯞꯅꯕ ꯃꯥꯜꯂꯦ ꯑꯗꯣ ꯌꯥꯝꯅ ꯀꯟꯅ ꯇꯥꯕꯤꯕ꯭ꯔꯣ
ꯑꯥ ꯅꯠꯇꯦ ꯅꯠꯇꯦ ꯑꯩꯒꯤ ꯅꯥꯀꯣꯡꯅ ꯇꯥꯕ ꯑꯣꯏꯔꯝꯃꯦ
ꯑꯣ ꯍꯣꯏ ꯈꯪꯗꯦꯗ ꯃꯣꯏꯖꯦ ꯋꯥꯔꯤ ꯍꯥꯏ ꯋꯥꯔꯤ ꯑꯣꯏ ꯀꯩ ꯑꯣꯏ ꯍꯧꯖꯤꯛꯀꯥꯟꯗꯤ ꯋꯥꯔꯤ ꯌꯥꯝ ꯇꯥꯅꯩꯗꯅ ꯑꯗꯨꯒꯤ ꯇꯥꯕ ꯖꯥꯠꯅꯤ ꯑꯩꯈꯣꯏ ꯑꯉꯥꯡꯒꯩꯅꯦꯕ
ꯎꯝ
ꯃꯣꯏ ꯇꯥꯖꯔ ꯁꯅꯣꯗ ꯀꯩ ꯍꯥꯏꯔꯨꯗꯣꯏꯅꯣ ꯃꯤ ꯋꯥꯔꯤ ꯇꯥꯕꯗꯨ ꯎꯝ
ꯃꯣꯏ ꯍꯥꯏꯕ ꯃꯥꯖꯨ ꯂꯩꯊꯔꯒꯗꯤ ꯇꯥꯖꯔꯤꯕꯅꯤ
ꯍꯣ ꯍꯣꯏ ꯑꯗ ꯀꯩꯝ ꯈꯟꯖꯤꯜꯂꯒꯨꯝꯒꯦ
ꯎꯝ ꯆꯥꯛꯁꯦ ꯂꯣꯏ ꯆꯥꯟꯅꯈ꯭ꯔꯕ ꯃꯥꯜꯂꯦ
ꯑ ꯁꯠꯅꯖꯠꯁꯅꯣ ꯆꯥꯔꯒ ꯂꯣꯏꯔꯤ ꯑꯗꯨ ꯀꯩꯅꯣꯅꯦ ꯍꯧꯖꯤꯛꯀꯥꯟꯁꯤꯅꯅꯦ ꯀꯟꯁꯥꯔꯠꯁꯦ ꯉ ꯉꯔꯥꯡꯁꯨ ꯇꯧꯔꯦ ꯑꯗꯨꯒ ꯗꯦꯠ ꯑꯩꯠꯇꯤꯟꯗꯁꯨ ꯂꯩꯕꯒꯤ ꯇꯥꯏꯞꯇ ꯇꯧꯋꯦꯕ ꯍꯌꯦꯡ ꯍꯧꯖꯤꯛꯁꯨ ꯑꯃꯨ ꯑꯃꯨꯛ
ꯆꯠꯇꯤ ꯌꯥꯝ ꯆꯠꯅꯪꯕ ꯇꯧꯔꯤꯁꯦ ꯑꯃꯨꯛ
ꯀꯃꯥꯏꯅ ꯇꯧꯕ ꯈꯟꯗꯁꯤꯅꯣ ꯑꫭꯏꯖꯥꯠꯅꯣ ꯑꯗꯨꯕꯨ ꯑꯗꯣ ꯍꯥꯏꯖꯕꯒꯤ ꯋꯥꯅꯦ ꯀꯃꯥꯏꯅ ꯆꯠꯅꯤꯡꯉꯦ ꯆꯠꯅꯤꯡꯉꯦꯣꯏ ꯂꯥꯎ ꯂꯥꯎꯅꯤꯡꯉ ꯌꯨꯝꯗ ꯍꯦꯛ ꯆꯪꯈꯤꯕꯒ ꯆꯠꯄ ꯁꯨꯞꯄ ꯊꯥꯡꯃꯣꯏ ꯀꯔꯝꯕ ꯅꯨꯃꯤꯠ ꯊꯥꯗ ꯀꯃꯥꯏꯅ ꯇꯧꯔꯒ ꯆꯠꯀꯅꯤ ꯍꯥꯏꯕꯁꯦ ꯑꯩ ꯒ꯭ꯌꯥꯟ ꯇꯥꯗꯔꯦ
ꯑꯗꯨ ꯑꯗꯨꯗꯤ ꯐꯪꯉꯣꯏꯗꯣꯏꯅꯦ ꯏꯕꯥꯅꯤ ꯀꯩ ꯍꯥꯏꯅꯤ ꯅꯨꯡꯊꯤꯟ ꯋꯥꯏꯝꯗ ꯊꯣꯛꯈꯤꯅꯤ ꯍꯣꯔꯖꯤꯛ ꯄꯨꯡ ꯃꯉꯥ ꯇꯔꯨꯛ ꯇꯥꯔꯛꯄ ꯃꯇꯝꯗ ꯑ ꯍꯜꯂꯛꯇ꯭ꯔꯤꯕꯣ ꯁꯥꯔꯣ ꯎꯝ ꯁꯥ ꯊꯨꯡꯒꯩ ꯆꯠꯂꯨꯔꯒ
ꯑꯗꯨꯅꯦ ꯀꯃꯥꯏꯟ ꯇꯧꯔꯒ ꯍꯣꯠꯅꯗꯣꯏꯅꯣꯖꯨ ꯈꯪꯗ꯭ꯔꯦ ꯑꯩꯖꯦ ꯍꯣꯠꯇꯤ ꯌꯥꯝ ꯍꯣꯠꯅꯅꯤꯡꯕꯅꯦ ꯆꯠ ꯃꯄꯥ ꯒꯤꯖꯨ ꯀꯤ ꯀꯃꯥꯏ ꯇꯧꯗꯣꯏꯅꯣ ꯐꯪꯗ꯭ꯔꯦꯗ ꯇꯧꯏꯁꯦ
ꯀꯔꯤ ꯍꯥꯏꯅꯤ ꯆꯠꯀꯦ ꯍꯥꯏꯕꯗ ꯌꯥꯒꯟꯕꯗꯣ ꯎ ꯑꯣꯏꯗꯦ ꯍꯥꯏꯕ ꯅꯨꯄꯤ ꯃꯌꯥꯝ ꯆꯠꯂꯤꯗꯨꯅ ꯀꯃꯥꯏ ꯇꯩꯅꯣ ꯈꯪꯗꯦ ꯍꯥꯏꯕ
ꯑꯗꯨꯅꯦ ꯍꯥꯏꯖꯦ ꯑꯈꯣꯏꯖꯦ ꯄꯣꯟꯗ ꯌꯣꯠꯄ ꯆꯦꯛꯂꯥꯒꯤ ꯇꯥꯏꯞ ꯑꯣꯏ ꯀꯩ ꯑꯣꯏ ꯇꯧꯔꯒ ꯀꯩꯅꯣ ꯀꯩꯅꯣ ꯀꯩꯅꯣ ꯇꯧꯏꯁꯤꯅ ꯄꯣꯟꯗ ꯌꯣꯛꯄ ꯑꯣꯏꯔꯕ ꯃꯥꯜꯂꯦꯕ ꯑꯩꯈꯣꯏꯁꯦ ꯑꯃꯔꯣꯝꯗꯗꯤ
ꯃꯥꯟ ꯑꯣꯏꯗꯣꯏꯅꯦ ꯑꯣꯏꯗꯣꯏꯅꯦ ꯗꯥꯏꯔꯦꯛꯅꯤ ꯀꯩꯅꯣꯗꯨꯗꯤ ꯍꯧꯖꯤꯛꯁꯨ ꯍꯧꯖꯤꯛꯁꯨ ꯂꯩꯔꯤꯕ ꯐꯤꯕꯝꯖꯦ ꯌꯦꯡꯉꯣ ꯂꯥꯔꯤꯛ ꯑꯃꯃꯝꯒꯥ ꯃꯍꯥꯔꯝꯗ ꯉꯔꯥꯡ ꯐꯣꯟꯗ ꯊꯥꯒꯠꯅꯔꯛꯄ ꯃꯌꯥꯝꯗꯨ ꯅꯪ ꯎꯗ꯭ꯔꯣ
ꯎꯨꯏꯌꯦ ꯑꯗꯨꯕꯨ ꯑꯦ ꯑꯗꯨꯝ ꯄꯦꯟꯊꯣꯛꯑꯕꯅꯤꯗ ꯀꯩꯗꯧꯔꯨꯗꯣꯏꯅꯣꯗ
ꯑꯗꯨ ꯑꯩꯈꯣꯏꯖꯨ ꯃꯊꯪꯗꯤ ꯆꯠ
ꯁꯤꯃꯛꯅꯦ ꯍꯦꯛꯇ ꯂꯥꯏꯔꯤꯛꯁꯦ ꯍꯩꯔꯦ ꯍꯩꯔꯦ ꯍꯥꯏꯕꯁꯨ ꯅꯠ ꯇꯦꯕ ꯑꯃꯨꯛꯁꯨ ꯈꯪꯕꯔꯥ ꯁꯤꯖꯨ ꯃꯤꯒꯤ ꯃꯅꯤꯡ ꯃꯌꯥꯗꯅꯦꯕ ꯂꯩꯗꯨꯖꯦ ꯍꯥꯌꯖꯦ ꯍꯣꯔꯦꯟꯖꯨꯅꯦ ꯍꯣꯔꯦꯟꯖꯨ ꯃꯤꯒꯤ ꯀꯩꯅꯣꯗ ꯌꯦꯡꯉꯨꯒꯅꯤ ꯃꯤꯒꯤ ꯄꯦ
ꯏꯟꯉꯁꯨ ꯄꯥꯕ꯭ꯔꯁꯨ ꯄꯥꯔꯣꯏ
ꯗꯨꯗꯨꯒ ꯍꯥꯏꯗꯤ ꯆꯠꯂꯝꯕꯅ ꯐꯩ ꯍꯥꯏꯕꯅꯤꯗ ꯑꯗꯒ ꯑꯩꯈꯣꯏ ꯀꯩꯅꯣ ꯑꯩꯈꯣꯏꯒꯤ ꯀꯩꯅꯣ ꯋꯥꯔꯗꯦꯟꯅꯦꯅ ꯑꯃ ꯂꯩꯕꯗꯨꯖꯨ ꯑꯣ ꯃꯥ ꯍꯜꯂꯝꯃꯦ ꯉꯔꯥꯡꯖꯤꯅ
ꯎꯝ ꯃꯥꯂꯛꯑꯦ ꯆꯣꯛ ꯑꯝꯇ ꯆꯣꯛꯅꯤꯡꯉꯤ ꯀꯥꯏꯅ ꯃꯥꯉꯥꯡꯏꯗꯨ
ꯑꯦꯛꯖꯥꯝ ꯂꯩ ꯌꯥꯔꯣꯏꯌꯦ ꯑꯗꯨꯗꯤ ꯑꯦꯛꯖꯥꯝ ꯂꯣꯏꯔꯒꯗꯤ ꯀꯅꯥ ꯆꯠꯃꯤꯟꯅꯔꯨꯗꯣꯔꯤꯒꯦꯕ ꯂꯣꯏ ꯁꯤꯟꯅꯒ꯭ꯔꯅꯤ ꯃꯥ ꯃꯥꯏꯊꯣꯛ ꯄ ꯂꯝꯕꯤ ꯑꯃꯃꯝꯗ
ꯑꯗꯨꯅꯦ ꯍꯥꯏꯁꯦ ꯃꯥ ꯃꯊꯟ ꯆꯠꯀꯗꯕ ꯃꯉꯥꯏꯔꯦ ꯑꯦꯛꯖꯥꯝ ꯂꯣꯏꯔꯗꯤ
ꯑꯦꯛꯖꯥꯝ ꯂꯣꯏꯔꯒ ꯌꯨꯝꯗꯒꯤ ꯀꯟꯁꯔꯠ ꯆꯠꯇꯣꯏꯅꯤ ꯑꯩꯈꯣꯏ ꯋꯥꯔꯗꯦꯟ ꯍꯣꯏꯒ ꯍꯥꯏꯔ ꯑꯗꯨ ꯀꯃꯥꯏ ꯀꯅꯥꯅ ꯅꯣꯏ ꯊꯖꯕꯤꯗꯣꯔꯤꯒꯦ
ꯇ ꯆꯥꯅꯗꯦ ꯌꯥꯕꯅꯤꯗ ꯀꯔꯤꯝꯇ ꯃꯥꯅ ꯉꯥꯎꯔꯤꯕ ꯋꯥꯔꯤꯗꯨꯨꯒ ꯌꯥꯝꯅ ꯀꯩ ꯍꯥꯏꯅꯤ
ꯑꯗꯨꯅꯦ ꯇꯧꯋꯤꯁꯦ ꯃꯥꯥꯅ ꯍꯦꯛ ꯑꯗꯨꯃꯥꯏ ꯑꯩ ꯉꯔꯥꯡ ꯋꯥꯈꯜꯁꯦ ꯁꯥꯒꯠꯄꯗ ꯑꯥ ꯌꯧꯈ꯭ꯔꯦ ꯍꯥꯏꯕ ꯑꯩꯗꯤ ꯒ꯭ꯔꯥꯎꯟ ꯂꯩꯖꯦ ꯂꯩꯒ꯭ꯔꯕꯅꯦ ꯒ꯭ꯔꯥꯎꯟꯗ ꯂꯩꯒ꯭ꯔꯦ ꯐꯔꯤꯠ ꯑꯉꯧꯕꯒ ꯂꯤꯁꯜꯂꯒ ꯑꯩꯖꯦ ꯈꯣꯡꯎꯞꯇꯨꯅ ꯂꯩꯔꯒꯦ ꯀꯥꯏꯅ ꯈꯟꯒ꯭ꯔꯦꯕ ꯑꯩꯖꯦ
ꯎꯝ ꯀꯔꯤ ꯀꯔꯤ ꯐꯤ ꯑꯉꯧꯕꯅꯣ ꯍꯥꯏꯖꯦ ꯅꯣꯏ ꯅꯍꯥꯟꯒꯤꯗꯣ
ꯑꯥ ꯑꯗꯨꯗꯨꯒꯗꯤ ꯐꯖꯒꯤꯌꯦꯕ ꯑꯗꯨ
ꯑ ꯐꯖꯒꯤꯕ ꯃꯥꯜꯂꯤ ꯉꯔꯥꯡ ꯑꯩ ꯅꯦ ꯍꯥꯏꯐꯦꯠ ꯎꯕꯗꯁꯨ ꯑꯗꯨ
ꯑꯈꯣꯏꯅ ꯁꯨꯝ ꯌꯦꯡꯕꯗ ꯐꯖꯕ ꯑꯣꯏꯌꯦꯕ
ꯎꯝ ꯕꯨꯠꯁꯀꯨꯝꯕꯒꯗꯤ ꯆꯥꯟꯅꯗꯣꯏꯅꯦꯕ ꯑꯗꯣ ꯕꯨꯠꯁꯇꯨꯗꯤ ꯑꯩꯈꯣꯏꯗꯤ ꯀꯥꯏꯗ ꯇꯣꯡꯉꯨꯅꯤ
ꯀꯩꯅꯣꯅꯦ ꯚꯨꯁꯇꯨꯕꯨꯗꯤ ꯏꯇꯤꯛ ꯏꯄꯥ ꯆꯥꯗ꯭ꯔꯤꯕ
ꯎꯝ ꯐꯗꯤ
ꯍꯥꯏꯕꯗꯤ ꯍꯣꯏ ꯅꯪꯅꯒ ꯉ ꯉꯔꯥꯡ ꯕꯨꯠꯁ ꯑꯃꯝꯒ ꯀꯩꯝꯒꯒꯅ ꯍꯥꯏꯕꯗꯣ ꯑꯩꯖꯨ ꯋꯥꯈꯜ ꯁꯥꯒꯠꯀꯦꯗꯤ ꯌꯥꯝ ꯊꯤ ꯌꯥꯏꯑꯦꯕ ꯑꯩꯁꯨ ꯂꯤꯗꯔ ꯖꯤꯀꯦꯠ ꯅ ꯑꯃꯨꯛꯀ ꯂꯤꯗꯔ ꯏꯁ꯭ꯀꯔꯠ ꯑꯃꯒ ꯕꯨꯠ ꯑꯁꯥꯡꯕ ꯑꯃꯒ ꯑꯩꯁꯨꯝ ꯈꯟꯕ ꯌꯥꯏꯑꯦꯕ ꯋꯥꯈꯜꯗ ꯑꯗꯨ ꯈꯟꯗ꯭ꯔꯦꯕ ꯑꯩꯗꯤ ꯄꯁꯥꯗ꯭ꯔꯦꯅ
ꯑꯦ ꯑꯗꯨ ꯈꯟꯖꯜꯂꯨꯕꯁꯨ ꯌꯥꯗꯕꯥ
ꯌꯥꯗꯕ ꯑꯗꯒꯤꯗꯤ ꯈꯜꯂꯨꯔ ꯇꯥꯔꯗꯤ ꯌꯥꯔꯦꯕ ꯑꯩ ꯌꯦꯡꯉꯣꯅꯦ ꯂꯦꯗꯔ ꯖꯦꯀꯦꯠ ꯑꯃ ꯂꯤꯠꯂꯅꯤ ꯏꯁꯀꯔꯠ ꯍꯥ ꯏꯁꯀꯔꯠ ꯈꯨꯨꯔꯨ ꯈꯤꯇꯪ ꯍꯦꯟꯒꯠꯄꯤꯗꯣ ꯃ ꯁꯦꯠꯂꯅꯤ ꯑꯗꯨꯒ ꯕꯨꯠꯁ ꯑꯁꯥꯡꯕ ꯈꯨꯔꯨ ꯌꯧꯕꯤꯗꯨꯃ ꯇꯣꯡꯉꯗꯤ ꯑꯗꯨꯝ ꯌꯥꯔꯦꯕ ꯄꯣꯠꯁ ꯌꯥꯝ ꯊꯤ ꯌꯥꯔꯦꯕ ꯄꯣꯠꯇꯣ
ꯌꯥꯏꯌꯦ ꯑꯗꯣ ꯀꯩꯗꯤ ꯎꯄꯥꯏ ꯂꯩꯩ
ꯍꯣꯏ ꯎꯄꯥꯏꯗꯤ ꯀꯌꯝꯂꯩꯇꯦ ꯇꯧꯔꯤꯖꯦ ꯄꯩꯁꯥꯗꯣ ꯑꯗꯨ ꯑꯗꯨ ꯆꯪꯒꯦ ꯍꯥꯏꯇꯥꯔꯗꯤ ꯂꯤꯁꯤꯡ ꯃꯉꯥꯃꯨꯛ ꯀꯥꯏꯗꯕꯗꯤ ꯌꯥꯗꯧ ꯃꯥꯟꯗꯦꯕ
ꯌꯥꯗꯦꯗ ꯍꯧꯖꯤꯛ ꯑꯩꯈꯣꯏꯅꯒ ꯈꯨꯠꯇ ꯊꯣꯛꯏꯕ ꯄꯩꯁꯥꯖꯤꯒ ꯍꯥꯏꯔꯨꯔꯗꯤ ꯎꯄꯥꯏ ꯂꯩꯇ꯭ꯔꯦꯕ
ꯍꯣꯏ ꯑꯩꯈꯣꯏꯅ ꯊꯣꯛꯆꯔꯤꯕꯖꯤꯒ ꯍꯥꯏꯔꯗꯤ ꯌꯥꯔꯣꯏ ꯂꯨꯄꯥ ꯌꯥꯡꯈꯩ ꯆꯥꯝꯃ ꯅꯤꯔꯒ ꯂꯩꯕ ꯑꯩꯈꯣꯏꯅ ꯂꯦꯗꯔ ꯖꯦꯀꯦꯠ ꯕꯨꯠꯁ ꯍꯥꯏꯗꯤ ꯀꯩꯅꯣꯅ ꯆꯥꯅꯤꯕ ꯌꯥꯝ ꯊꯤꯅ ꯑꯗꯨꯗꯤ ꯆꯩꯗꯣ
ꯁꯤꯗꯤ ꯀꯝꯄꯜꯁꯔꯤꯅꯤ ꯀꯩꯅꯣ ꯑꯗꯒꯤ ꯑꯩꯈꯣꯏꯅ ꯉꯥꯡꯅꯔꯛꯇꯣꯏꯖꯤꯅ ꯀꯥꯔꯤꯗꯒꯤ ꯉꯥꯡꯅꯔꯒ ꯇꯥꯎꯌꯥꯗ꯭ꯔꯗꯤ ꯍꯜꯂꯛꯇꯣꯏꯅꯤꯗꯨꯝ
ꯍꯣꯏ ꯍꯣꯏ ꯍꯣꯏ ꯑꯗꯩ ꯖꯤꯟꯁ ꯑꯣꯏ ꯀꯩ ꯑꯣꯏ ꯈꯔ ꯇꯧꯔꯒ ꯑꯗꯨꯝ ꯍꯜꯂꯛꯈ꯭ꯔꯅꯦꯕꯀꯣ
ꯎꯝ
ꯌꯝ ꯖꯤꯟꯁ ꯑꯃꯥ ꯀꯩ ꯑꯃꯥ ꯑꯗꯨꯒꯤ ꯂꯨꯄꯥ ꯆꯍꯨꯝ ꯌꯥꯡꯈꯩꯄꯤꯕ ꯐꯨꯔꯤꯠ ꯇꯨꯕꯣꯛꯇ ꯄꯤꯅꯤꯡꯉꯣꯏꯗꯣꯏꯅꯤ ꯄꯩꯁꯥꯖꯦ
ꯄꯩꯁꯥꯖꯦ ꯑꯗꯣ ꯃꯥꯥꯟꯅꯦ ꯃꯌꯥꯝꯗꯨꯒꯤ ꯄꯨꯁꯟꯒꯅꯤ ꯑꯗꯣ ꯀꯟꯁꯤꯗꯁꯨ ꯀꯟꯅꯁꯨ ꯋꯥ ꯉꯥꯡꯁꯤꯜꯂꯛꯑꯦ ꯇꯧꯔꯤꯁꯦ
ꯑꯗꯣ ꯃꯥꯗꯣ ꯀꯩꯝꯇ ꯍꯥꯏꯗꯤ ꯈꯔ ꯑꯥꯏꯗꯤꯌꯥ ꯈꯤꯇꯪ ꯅꯦꯝꯗꯧꯗꯤ ꯃꯥꯂꯦ ꯑꯗꯣ ꯑꯩꯖꯨ ꯒꯌꯥꯟ ꯇꯗ꯭ꯔꯦꯀꯣ ꯃꯥꯅ ꯏꯃꯥ ꯀꯩꯅꯣ ꯃꯥꯅ ꯇꯧꯏꯗꯣ ꯏꯃꯥ ꯑꯥꯏꯗꯤꯌꯥꯗꯤ ꯂꯩꯔꯝꯗꯧꯗꯤ ꯃꯥꯟꯕ ꯑꯩꯅ ꯈꯟꯕꯗꯥ
ꯍꯣꯏ ꯂꯩ ꯂꯩꯕꯨꯗꯤ ꯂꯩꯗꯣꯏꯅꯦ ꯀꯩ ꯀꯩꯁꯨ ꯂꯩꯔꯣꯏꯗꯣꯏꯅꯣ
ꯁꯨꯝ ꯀꯩꯅꯣꯃ ꯃꯌꯦꯞ ꯑꯣꯏ ꯀꯩ ꯑꯣꯏ
ꯍꯣꯏ ꯑꯩꯅꯁꯨ ꯀꯩ ꯍꯥꯏꯅꯤ ꯍꯥꯏꯐꯦꯠ ꯑꯗꯨꯗꯤ ꯌꯦꯡꯒꯤꯕꯅꯦ ꯑꯗꯣ ꯃꯥ ꯑꯩꯉꯣꯟꯗꯗꯤ ꯌꯦꯡꯉꯛꯑꯦ ꯑꯗꯨꯑꯣꯏꯁꯨ ꯀꯟꯒ ꯈꯤꯇꯪ ꯀꯟꯈꯠꯂꯛꯄꯒꯤ ꯇꯥꯏꯞꯇ
ꯁꯨꯝ ꯅꯋꯥꯡꯕꯒꯤ ꯇꯥꯏꯞꯇ ꯇꯧꯕ ꯅꯋꯥꯡꯉꯦꯕ ꯍꯧꯖꯤꯛ ꯀꯥꯟꯖꯦ ꯑꯉꯥꯡꯒꯩꯖꯦ
ꯀꯩ ꯍꯥꯏꯅꯤ ꯂꯨꯅ ꯇꯧꯕꯩꯅꯦꯕ ꯂꯨꯅ ꯇꯧꯕꯒꯤ
ꯍꯣꯏ ꯑꯗꯨꯅꯦ ꯇꯧꯔꯤꯖꯦ ꯈꯪꯗꯦꯗ ꯑꯗꯨꯝ ꯇꯞꯅꯁꯨ ꯉꯥꯡꯅꯕ ꯌꯥꯕ ꯋꯥ ꯉꯇꯅꯤ ꯃꯣꯏꯖꯦ ꯀꯟꯅ ꯀꯟꯅ ꯁꯪꯒꯠꯂ ꯉꯥꯡꯅꯩꯖꯤ ꯀꯩꯒꯤꯅꯣ ꯈꯪꯗꯦ ꯀꯨꯠꯅꯖꯨ ꯁꯥꯟꯇꯤꯖꯦ ꯄꯥꯝꯃꯦꯕ
ꯑꯋꯦꯁꯅꯦ ꯑꯁ ꯗꯥꯏꯔꯦꯛꯅꯦ ꯀꯩꯅꯣꯅꯦ ꯑꯗꯨꯗꯤ
ꯁꯥꯟꯇꯤ ꯀꯥꯏꯅ ꯍꯥꯏꯕ ꯃꯤꯗꯨ ꯂꯩꯔꯒꯗꯤ ꯏꯅꯥꯛ ꯊꯥꯗ ꯊꯝꯅꯤꯡꯉꯕꯅꯤ ꯑꯩꯈꯣꯏ ꯂꯩꯀꯥꯏꯗ ꯊꯝꯖꯤꯜꯂꯖꯤꯔ ꯈꯪꯗꯦ ꯈꯔ ꯁꯥꯟꯇꯤ ꯐꯪꯅꯕ
ꯑꯈꯣꯏ ꯂꯩꯀꯥꯏ ꯁꯥꯟꯇꯤꯒꯤ ꯁꯛꯇꯨꯗꯤ ꯌꯥꯔꯦ
ꯍꯣꯏ ꯁꯥꯟꯇꯤ ꯁꯥꯟꯇꯤꯅꯕꯨꯗꯤ ꯄꯨꯔꯦꯀꯣ
ꯁꯥꯟꯇꯤ ꯁꯥꯟꯇꯤ ꯃꯈꯥ ꯄꯣꯂꯦ ꯍꯥꯏꯇꯥꯔꯦ ꯑꯈꯣꯏ ꯂꯩꯀꯥꯏ ꯁꯥꯟꯇꯤꯗꯨꯗꯤ ꯎꯝ
ꯍꯣꯏ ꯍꯣꯏ ꯁꯥꯟꯇꯤ ꯁꯥꯟꯇꯤꯒꯤ ꯃꯈꯥꯕꯨꯗꯤ ꯄꯣꯜꯂꯦ
ꯀꯩꯍꯥꯏꯅꯤ ꯁꯥꯟꯇꯤꯗꯣ ꯀꯩꯅꯣꯝꯒꯤ ꯁꯥꯟꯇꯤ ꯑꯣꯏꯔꯦꯕ
ꯍꯣꯏ ꯑꯗꯣ ꯍꯣꯏ ꯁꯥꯟꯇꯤ ꯃꯥꯖꯨ ꯁꯥꯟꯇꯤꯅꯦ ꯑꯗꯣ ꯑ ꯅꯪꯕꯨ ꯑꯈꯣꯏꯖꯤꯕꯨ ꯁꯟꯗꯦꯗꯒ ꯑꯝꯇ ꯊꯣꯛꯄ ꯐꯪꯉꯔꯣꯏꯗꯕꯒꯤ ꯄꯣꯠꯇ ꯂꯩꯕ ꯖꯥꯠꯂ
ꯑ ꯊꯟꯗꯦꯗ ꯍꯌꯦꯡ ꯇ꯭ꯋꯦꯟꯇꯤ ꯐꯣꯔꯖꯦ ꯀꯥꯡꯂꯦꯟꯅꯦ
ꯑꯗꯣ ꯐꯪꯒꯗꯕꯗꯤ ꯀꯩꯁꯨ ꯃꯥꯟꯗꯦꯀꯣ ꯑꯩꯗꯤ ꯍꯥꯏꯕꯗꯤ ꯉꯔꯥꯡꯒꯤ ꯐꯦꯁꯤꯌꯦꯜ ꯑꯦꯛꯁꯄ꯭ꯔꯦꯁꯟꯗꯨꯒ ꯃꯥꯒꯤ ꯃꯥꯏꯟ ꯁꯦꯠꯇꯨꯒ ꯍꯥꯏꯔꯒꯗꯤ ꯑꯩꯅ ꯈꯟꯕꯗ ꯀꯩꯁꯨꯨꯝ ꯌꯥꯒꯗꯕꯗꯤ ꯃꯥꯟꯗꯦ
ꯉꯔꯥꯡꯗꯤ ꯑꯩꯅ ꯍꯥꯏꯐꯦꯠꯇꯤ ꯍꯥꯏꯒꯨꯝꯗꯤ ꯇꯧꯕꯅꯦ ꯑꯔꯣꯏꯕꯅꯤ ꯈꯣꯠꯅꯤ ꯀꯥꯏꯅꯒ ꯑꯗꯣ
ꯍꯣꯏ ꯀꯥꯡꯂꯦꯟ ꯇꯣꯛꯈ꯭ꯔꯣ ꯑꯩꯅꯖꯨꯅꯦ ꯍꯥꯏꯗꯣ ꯀꯟꯁ꯭ꯔꯠꯇꯣ ꯑꯝ ꯆꯠꯁꯦ ꯀꯟꯁ꯭ꯔꯠꯇꯣ ꯑꯝ ꯆꯠꯁꯦꯅ ꯍꯥꯏꯗꯣ ꯑꯩꯅꯁꯨꯅꯦꯕ
ꯎꯝ
ꯑꯩꯅꯗꯤ ꯍꯦꯛꯇ ꯆꯠꯂꯗꯕꯅꯤ ꯁꯤꯅꯦ ꯑꯩ ꯑꯩ ꯂꯝꯄꯥꯛꯇ ꯂꯩꯔꯦꯀꯣ ꯑꯩꯖꯦ
ꯑꯗꯨꯕꯨ ꯀꯩꯗꯤ ꯎꯄꯥꯏ ꯂꯩ
ꯑꯩꯅ ꯈꯜꯂꯤꯖꯦ ꯑꯈꯣꯏ ꯇꯣꯉꯥꯟ ꯆꯠꯄꯩ ꯐꯪꯗ꯭ꯔꯒꯖꯨ ꯁꯨꯃꯥꯏꯅ ꯈꯪꯍꯟꯗꯕꯤꯗ ꯆꯠꯂꯒꯗꯤ ꯌꯥꯝ ꯊꯤꯅ ꯐꯥꯔꯦ ꯁꯤꯅꯦꯕ ꯑꯩꯅ ꯈꯜꯂꯨꯔꯤꯕ ꯄꯣꯠ ꯄꯩꯁꯥꯖꯦ ꯇꯤꯀꯦꯠ ꯃꯥꯃꯟꯖꯦ ꯆꯍꯨꯝꯌꯥꯡꯈꯩ ꯑꯣꯏꯒꯦꯔꯥ ꯆꯧꯉꯥꯒꯦꯔꯥ ꯑꯩ ꯄꯤꯔꯒꯦ ꯁꯤꯅꯦꯕ ꯑꯩꯅ ꯈꯜꯂꯤꯖꯦ ꯈꯪꯕ꯭ꯔꯥ
ꯍꯣꯏ
ꯑꯗꯨꯒꯗꯤ ꯌꯥꯗ꯭ꯔꯦ ꯄꯩꯁꯥ ꯁꯦꯞ ꯇꯧꯍꯜꯂꯤꯔꯖꯨ ꯈꯪꯗ꯭ꯔꯦꯀꯣ ꯏꯁꯣꯔꯅ ꯂꯥꯏꯅ ꯅꯪ ꯆꯠꯀꯅꯨ ꯄꯩꯁꯥ ꯃꯥꯡꯒꯅꯤ ꯅꯪ ꯅꯇꯤꯛ ꯅꯄꯥ ꯆꯥꯗꯦ ꯀꯥꯏꯅ ꯈꯜꯂꯒ
ꯍꯣꯏ ꯑꯗꯨꯝꯕꯁꯨ ꯑꯣꯏꯔꯝꯕ ꯌꯥꯏꯗ
ꯍꯣꯏ ꯑꯗꯨ ꯐꯥꯅ ꯑꯗꯨꯝ ꯈꯟꯇꯣꯛꯄ ꯇꯥꯕꯅꯦ ꯌꯥꯗꯕ ꯑꯩꯈꯣꯏꯒꯤ ꯑꯣꯏꯅꯗꯤꯀꯣ
ꯃꯥꯅꯦ ꯐꯪꯗ꯭ꯔꯕꯅꯤꯅꯀꯣ ꯀꯩ ꯍꯥꯏꯅꯤ
ꯍꯣꯏ ꯑꯗꯨꯅꯤ ꯌꯥꯗ꯭ꯔꯦ ꯇꯧꯔꯤꯁꯦ
ꯌꯥꯗꯒꯨꯝ ꯇꯧꯕ ꯑꯗꯨꯅ ꯎꯝ ꯆꯠꯆꯠꯀꯨꯝ ꯑꯗꯨꯗꯤ ꯏꯊꯥꯗꯤ ꯊꯥꯖꯗꯕ ꯋꯥꯔꯗꯦꯟꯅ ꯀꯟꯁ꯭ꯔꯠ